ꯑꯥ
ꯇꯥꯏ ꯑꯩ ꯈꯣꯟꯗꯨ ꯈꯪꯕ꯭ꯔꯥ
ꯉꯁꯤ ꯇꯣꯡꯉꯥꯜꯂꯝꯃꯤ
ꯎ ꯈꯔ ꯍꯦꯟꯖꯤꯟꯕ ꯍꯥꯏ ꯇꯥꯔꯦ
ꯉꯔꯥꯡꯗꯤ ꯑꯗꯨꯃꯛꯇꯤ ꯇꯧꯍꯧꯗꯕꯅꯦ ꯀꯩꯗꯧꯔꯒꯦ ꯀꯔꯤ ꯇꯤꯟ ꯐꯥ ꯆꯥꯔꯨꯔꯕꯣ ꯅꯨꯡꯗꯥꯡꯗ
ꯂꯣꯛꯅ ꯊꯨꯡꯉꯤꯒ
ꯍꯤꯗꯥꯛ ꯆꯥꯗ꯭ꯔꯣ
ꯆꯥꯏ
ꯍꯣꯏ ꯈꯪꯗ꯭ꯔꯦ ꯈꯪꯗ꯭ꯔꯦ ꯍꯤꯗꯥꯛ ꯌꯥꯏ ꯆꯥꯔꯒ ꯐꯠꯇꯦ ꯈꯪꯉꯦ ꯅꯨꯃꯤꯠ ꯑꯃ ꯑꯅꯤꯗꯤ ꯑꯗꯨꯃꯥꯏꯅ ꯇꯧꯔ ꯂꯩꯗꯔ ꯈꯪꯗꯦ
ꯆꯥꯛ ꯆꯥꯕꯗꯤ ꯌꯥꯕ꯭ꯔꯣ
ꯆꯥꯛꯀ ꯆꯥꯅꯤꯡꯗꯦꯗ ꯑꯗꯨ ꯍꯤꯗꯥꯛ ꯆꯥꯒꯗꯕꯅꯤꯅ ꯈꯔꯗꯤ ꯆꯥꯥꯁꯜꯂꯦ
ꯑꯩ ꯍꯣꯔꯦꯟ ꯑꯩꯩ ꯆꯥꯛꯆꯥ ꯍꯦꯛ ꯑꯩꯗꯤ ꯉꯁꯥꯏ ꯆꯥꯈ꯭ꯔꯦ
ꯍꯥꯥ
ꯉꯔꯥꯡ ꯌꯦꯟ ꯆꯝꯊꯣꯡ ꯇꯧꯕꯗꯣ
ꯎꯝ
ꯑꯗꯨꯒꯤ ꯆꯝꯊꯣꯡ ꯅꯠꯇꯕꯤꯗ ꯍꯤꯡꯅ ꯈꯔ ꯂꯧꯊꯣꯛꯄ ꯑꯗꯨ ꯀꯥꯡꯍꯧ ꯀꯩꯍꯣꯏ ꯏꯃꯥꯟꯅꯕꯤꯅ ꯉꯧꯔꯝꯃꯦ ꯑꯗꯩ ꯆꯝꯊꯣꯡ ꯀꯥꯡꯁꯣꯏ ꯈꯔ ꯊꯣꯡꯉꯝꯃꯦ
ꯑꯝ
ꯈꯥꯃꯦꯟꯒ ꯀꯔꯤ ꯀꯔꯤꯅꯣ ꯎꯃꯣꯔꯣꯛ ꯑꯁꯥꯡꯕꯒ
ꯍꯥꯎꯔꯦꯅꯦ ꯉꯁꯤꯗꯤ
ꯑꯁ ꯐꯨꯒꯠꯂꯦ ꯍꯥꯎꯔꯦ ꯑꯃꯨꯛꯀꯁꯨ ꯆꯥꯒꯅꯤ ꯄꯨꯡ ꯑꯃꯗ
ꯎꯝ
ꯕꯨꯔꯤꯗꯣ ꯅ꯭ꯌꯨꯇ꯭ꯔꯦꯂꯥꯗꯣ
ꯎꯝ
ꯑꯗꯨꯗꯣ ꯌꯥꯝ ꯄꯥꯝꯃꯦꯕ ꯑꯩꯗꯤ ꯑꯗꯨꯗꯣ ꯀꯥꯡꯍꯧ ꯇꯥꯏ ꯉꯁꯤ ꯆꯥꯗꯣꯏꯅꯤ ꯑꯩ ꯂꯦꯝ ꯊꯥꯔꯣꯏ
ꯍꯥꯎꯑꯦ ꯑꯗꯨꯁꯨ
ꯎꯝ ꯑꯩꯗꯤ ꯑꯗꯨꯝ ꯆꯥꯔꯁꯨ ꯄꯦꯟꯕ ꯅꯥꯏꯗꯦ
ꯑꯣ ꯅꯪ ꯗꯨꯃꯥꯏ ꯆꯥꯕ꯭ꯔꯥ ꯁꯤꯡꯖꯨ ꯃꯦꯠꯂꯒ ꯍꯥꯎꯕꯅꯤꯉꯣ ꯕꯨꯔꯤꯗꯣ
ꯍꯥꯎꯋꯦ ꯀꯩꯅꯣꯒ ꯑꯩꯗꯤ ꯎꯁꯣꯏ ꯑꯀꯪꯕ ꯐꯨꯠꯂꯒ ꯀꯪꯍꯟꯕꯗꯣ
ꯎꯝ
ꯑꯗꯨꯗꯨ ꯇꯤꯡꯉꯒ ꯐꯨꯠꯇꯣꯛꯑꯒ ꯀꯪꯅ ꯁꯨꯝꯃꯒ ꯁꯣꯏꯔꯒ ꯑꯗꯨ ꯄ꯫ꯕꯨꯔꯤꯗꯨꯒ ꯃꯤꯃꯤꯒ ꯈꯔ ꯍꯥꯞꯄꯒ ꯆꯥꯕ ꯍꯥꯎꯋꯦ
ꯑꯩꯅ ꯀꯃꯥꯏꯅꯅꯣ ꯆꯥꯕ꯭ꯔ ꯍꯥꯏꯕꯗꯤ ꯕꯨꯨꯔꯤꯗꯣ ꯈꯔ ꯇꯤꯡꯉꯦꯗꯅ ꯁꯨꯝꯗꯣꯛꯑꯦ ꯁꯨꯝꯗꯣꯛꯑꯒ ꯀꯩꯅꯣ ꯃꯌꯥꯏꯗ ꯇꯪꯈꯥꯏ ꯇꯪꯈꯥꯏ ꯀꯛ ꯑꯗ ꯊꯥꯎꯗ ꯇꯥꯎꯕ
ꯎꯝ
ꯊꯥꯎ ꯇꯥꯎꯔ ꯂꯧꯊꯣꯛꯑꯅꯤ ꯑꯗꯨꯒ ꯀꯩꯅꯣ ꯑꯩꯈꯣꯏ ꯃꯣꯔꯣꯛ ꯑꯁꯥꯡꯕꯤ ꯑꯀꯪꯕ ꯑꯁꯥꯡꯕꯗꯣ ꯔꯦꯠ ꯆꯤꯂꯤꯗꯣ ꯑꯗꯨꯗꯣ ꯃꯣꯔꯣꯛꯇꯣ ꯅꯩꯔꯒ ꯑꯗꯨꯒ ꯆꯥꯕ ꯇꯤꯜꯍꯧ ꯐꯗꯤꯒꯣꯝ ꯀꯩꯀꯥ ꯂꯣꯏꯅ ꯊꯝꯃꯒ ꯑꯁ ꯍꯥꯎꯕꯅꯤ ꯃꯤꯛꯁ ꯇꯧꯔꯒ ꯑꯗꯨ ꯎꯃꯣꯔꯣꯛ ꯅꯠꯇꯕ ꯍꯧꯖꯤꯛ ꯑꯩꯅ ꯆꯤꯂꯤ ꯑꯀꯪꯕ ꯑꯁꯥꯡꯕꯗ ꯔꯦꯗ ꯀꯂꯔ ꯑꯗꯨꯁꯨ ꯍꯥꯞꯄꯒ ꯍꯥꯎꯕꯅꯦ ꯃꯣꯔꯣꯛ ꯃꯦꯠꯂꯒ
ꯕꯨꯔꯤꯁꯨ ꯑꯄꯤꯛꯄꯗꯨꯅ ꯍꯥꯎꯋꯦ ꯑꯆꯧꯕꯗꯣ ꯍꯥꯎꯇꯦ
ꯎꯝ
ꯑꯗꯨꯗꯒꯤ ꯍꯦꯟꯅ ꯄꯤꯛꯀꯦꯠ ꯄꯤꯛꯀꯦꯠ ꯌꯣꯟꯕꯗꯣ
ꯎꯝ
ꯑꯗꯨꯅ ꯍꯦꯟꯅ ꯃꯁꯥ ꯁꯦꯡꯕ ꯍꯦꯜꯂꯦ ꯃꯅꯨꯡꯗ ꯀꯩꯀꯥ ꯑꯝꯇ ꯌꯥꯎꯗꯦꯕ ꯎꯝ ꯂꯣꯀꯦꯜꯒꯤ ꯅꯠꯇꯕ ꯃꯣꯏꯒꯤ ꯄꯦꯀꯦꯠꯇ ꯌꯣꯟꯕ ꯑꯃ ꯂꯩꯕꯅꯦ ꯕꯨꯔꯤ ꯑꯗꯨꯗꯤ ꯄꯦꯀꯦꯠꯇ ꯌꯣꯜꯂ ꯃꯤꯅ ꯃꯣꯠꯇꯦꯕꯀꯣ ꯍꯥꯎꯋꯦ
ꯎꯝ
ꯌꯥꯝꯅꯗꯤ ꯍꯥꯟꯖꯗꯕ
ꯎꯝ
ꯕꯨꯔꯤꯗꯤ ꯈ꯭ꯋꯥꯏ ꯄꯥꯝꯖꯕꯤꯅꯦ
ꯐꯩꯅꯦ ꯕꯨꯔꯤꯗꯤ ꯄ꯭ꯔꯣꯇꯤꯟꯅꯤꯅ
ꯃꯌꯥꯡꯒꯤ ꯁꯥ ꯃꯌꯥꯡꯒꯤ ꯁꯥꯅ ꯑꯉꯥꯡ ꯑꯣꯏꯔꯤꯀꯥꯟꯗ
ꯌꯥꯝ ꯂꯩꯔꯒ ꯆꯥꯈꯤꯕꯅꯤ ꯑꯩꯈꯣꯏꯒꯤ ꯁ꯭ꯀꯨꯜꯗ ꯑꯩꯈꯣꯏꯒꯤ ꯃꯦꯗꯥꯝ ꯑꯃ ꯁ꯭ꯀꯨꯜꯒꯤ ꯐꯥꯎꯟꯗꯔ ꯅꯨꯄꯤꯅ ꯌꯣꯜꯂꯦꯕꯀꯣ ꯆꯩꯗ ꯂꯦꯡꯉꯒ ꯐꯨꯠ ꯐꯨꯠꯂꯒ ꯈꯔ ꯉꯧꯊꯣꯛꯑꯒ ꯏꯃꯥꯟꯅꯕꯤ ꯑꯃꯅ ꯆꯥꯔꯒ ꯃꯇꯝꯗꯨꯗ ꯂꯨꯄꯥ ꯑꯃꯃꯝꯅꯤ ꯆꯩꯗ ꯂꯦꯡꯕꯗꯨ ꯃꯉꯥ ꯃꯉꯥ ꯍꯦꯟꯂꯦ ꯃꯉꯥꯗꯨꯗ ꯂꯨꯄꯥ ꯑꯃꯅꯦꯕ
ꯑꯝ
ꯑ ꯏꯃꯥꯟꯅꯕꯤ ꯑꯃꯅ ꯁꯦꯠ ꯁꯦꯠꯂꯒ ꯆꯥꯕꯗꯨ ꯌꯥꯝꯅ ꯍꯥꯎ ꯗꯧ ꯃꯥꯟꯕ ꯑꯗ ꯑꯩꯁꯦ ꯊꯕꯣꯏ ꯁꯨ ꯁ꯭ꯀꯨꯜꯁꯨꯇꯤ ꯊꯥꯔꯒ ꯍꯌꯦꯡ ꯁ꯭ꯀꯨꯜ ꯆꯠꯂꯅꯤ ꯍꯥꯏꯕꯗ ꯏꯃꯥꯗ ꯄꯩꯁꯥ ꯄꯤꯌꯣ ꯁꯤꯅꯦꯕ ꯄꯩꯁꯥ ꯄꯤ ꯄꯤꯗꯕ ꯌꯥꯔꯣꯏ ꯂꯩꯇꯦ ꯁꯤꯅꯤ ꯄꯤꯗꯕ ꯌꯥꯔꯣꯏ ꯁꯤꯅꯤ ꯂꯥꯏꯛ ꯄꯤꯗ꯭ꯔꯗꯤ ꯁ꯭ꯀꯨꯜ ꯆꯠꯂꯣꯏꯁꯤꯅꯤ ꯑꯩ ꯀꯥꯔꯟꯁꯨ
ꯎꯝ ꯑ
ꯄꯤꯔꯦꯕꯀꯣ
ꯎꯝ
ꯊꯥꯏꯅꯗꯤ ꯂꯨꯄꯥ ꯑꯃ ꯂꯨꯄꯥ ꯃꯉꯥ ꯂꯩꯗꯤ ꯃꯪꯒꯟꯒ ꯃꯌꯥꯝ ꯌꯥꯝ ꯑꯆꯥꯄꯣꯠꯀ ꯃꯌꯥꯝ ꯌꯥꯝ ꯂꯩꯕ ꯌꯥꯗ꯭ꯔꯥ ꯑꯗꯨꯗꯒꯤ ꯏꯁ ꯑꯗꯨ ꯈꯛꯇꯪ ꯂꯩꯔꯒ ꯆꯥꯕꯁꯤ ꯆꯥꯕꯁꯤ ꯑꯗꯨꯅ ꯑꯍꯥꯟꯕ ꯄꯨꯟꯁꯤꯒꯤ ꯑꯍꯥꯟꯕ ꯆꯥꯕꯅꯦ ꯑꯩ ꯀꯗꯥꯏꯗ ꯌꯣꯟꯕꯖꯥꯠꯅꯣꯒ ꯈꯜꯂꯗꯅ ꯑꯧ ꯑꯗꯨꯒꯤ ꯍꯧꯖꯤꯛꯐꯥꯎ ꯄꯥꯝꯕ ꯑꯣꯏꯌꯦ
ꯎꯝ
ꯍꯥꯎꯋꯦ ꯑꯩꯗꯤ ꯆꯥꯅꯤꯡꯉꯦ ꯑꯗꯨꯝ ꯅꯤꯇꯤꯒꯤ ꯆꯥꯉꯥꯁꯨ ꯑꯩꯗꯤ ꯑꯗꯨꯝ ꯆꯥꯅꯤꯡꯒꯅꯤ ꯕꯨꯕꯤꯗꯣ ꯍꯥꯎꯋꯦ
ꯎꯝ ꯗꯜꯗꯤ ꯍꯥꯎꯕ꯭ꯔꯥ
ꯑ ꯍꯥꯎ ꯑꯗꯨꯗꯤ ꯑ ꯃꯅꯝ ꯐꯥꯎ ꯀꯨꯀꯔꯗ ꯀꯥꯝꯕ ꯃꯅꯝ ꯐꯥꯎꯕ ꯑꯩ ꯅꯝꯅꯤꯡꯗ꯭ꯔꯦ ꯑꯗꯨꯗꯤ ꯗꯤ ꯀꯣꯕꯤ ꯑꯃꯒ ꯆꯥꯅꯤꯡꯗꯕ ꯑꯗꯩ ꯆꯅꯥ ꯑꯃꯨꯕ ꯃꯊꯨꯟ ꯇꯨꯝꯕ ꯑꯃ ꯂꯩꯗꯥꯏꯅꯦ
ꯎꯝ
ꯑꯗꯨꯗꯨꯃꯒ ꯁꯨꯛꯆꯥ ꯆꯥꯅꯤꯡꯗ꯭ꯔꯦ ꯑꯩ
ꯑꯣ ꯆꯅꯥꯗꯨꯗꯤ ꯍꯥꯎꯅꯤꯍꯦ ꯇꯤꯡꯉꯒ ꯉꯧꯕꯗꯣ
ꯆꯥꯅꯤꯡꯗꯦ ꯁꯨꯛꯆꯥ ꯍꯦꯛ ꯑꯗꯨ ꯆꯥꯃꯟꯗꯅ ꯇꯜꯂꯦ ꯍꯥꯏꯕ ꯅꯤꯇꯤꯒꯤ ꯆꯥꯔꯛꯑꯕꯅꯤꯅ ꯎꯝ
ꯑꯗꯨꯗꯗꯤ ꯑꯩꯅ ꯍꯪꯉꯤꯁꯤ ꯅꯣꯏꯗ ꯄꯥꯝꯕ꯭ꯔꯥꯅ ꯑ ꯃꯤ ꯈꯔꯗꯤ ꯃꯁꯛꯐꯥꯎ ꯌꯦꯡꯅꯤꯡꯗꯦ ꯆꯥꯃꯕꯒꯤꯀꯣ ꯑꯉꯥꯡꯅ ꯍꫭꯁꯇꯦꯜ ꯂꯩ ꯑꯍꯥꯥ ꯕꯣꯔꯗꯤ ꯂꯩꯕꯥ ꯁꯤꯡꯗꫭ
ꯍꯣꯏ
ꯑꯦꯔꯤꯅꯦ ꯕꯣꯔꯤ ꯃꯆꯥ ꯗꯨꯏꯅꯦ ꯍꯥꯏ
ꯍꯥꯎꯑꯦ ꯕꯣꯔꯤꯁꯤꯅ ꯑꯃꯨꯛ ꯍꯋꯥꯏ ꯃꯤꯁꯣꯔꯤꯒ ꯊꯥꯎ ꯉꯧꯔꯒ ꯐꯖꯅ ꯊꯣꯡꯉꯗꯤ ꯑꯃꯨꯛ ꯍꯥꯎꯋꯦ ꯕꯣꯔꯤꯗꯣ
ꯎꯝ
ꯑꯋꯥꯏ ꯑꯗꯨꯗꯤ ꯑꯗꯨꯝ ꯆꯥꯕ ꯌꯥꯏ ꯑꯩꯈꯣꯏꯗꯤ ꯀꯥꯡꯇꯛ ꯉꯥꯛꯇꯅꯦꯕ ꯆꯥꯏꯗꯣ
ꯀꯪꯇꯛꯇꯣ ꯍꯥꯎꯋꯦꯗꯤ
ꯑꯩ ꯆꯥꯃꯜꯂꯗꯤꯅꯦ ꯑꯁ ꯀꯔꯤ ꯑꯃꯥꯡꯕ ꯃꯅꯝ ꯅꯥꯝ ꯑꯩ ꯆꯥꯅꯤꯡꯗꯦ
ꯑ ꯃꯁꯛꯁꯨ ꯃꯥꯟꯕꯅꯦ ꯑꯗꯩ ꯆꯥꯅꯤꯡꯗꯦ ꯍꯥꯏꯕ ꯌꯥꯝꯅ
ꯅꯣꯛꯅꯤꯡꯉꯤꯗ
ꯑꯩ ꯁꯨꯛꯆꯥ ꯆꯥꯅꯤꯡꯗ꯭ꯔꯦ ꯑꯗꯨꯃꯗꯤ
ꯑꯗꯨꯒ ꯐꯣꯇꯣ ꯑꯗꯨꯝ ꯆꯥꯕꯗꯤ ꯍꯥꯎꯕꯅꯦ ꯑꯗꯨ
ꯑꯧ
ꯎꯝ
ꯆꯗ ꯈ꯭ꯋꯥꯏꯗꯩꯩ ꯀꯩ ꯄꯥꯝꯒꯦ
ꯆꯥꯕꯗꯔꯣ
ꯁꯥꯗ ꯁꯥꯥꯗ
ꯁꯥꯗ ꯑꯣꯛ ꯑꯣꯛꯅ ꯈ꯭ꯋꯥꯏ ꯄꯥꯝꯃꯦ ꯑꯩꯗꯤ
ꯑꯥ ꯑꯣꯛꯅꯥ ꯑꯗꯨ ꯃꯍꯥꯎ ꯍꯦꯜꯂꯦꯀꯣ ꯂꯩꯕꯁꯦ
ꯁꯟꯁꯨ ꯆꯥꯕꯗꯤ ꯍꯥꯎꯋꯦꯕ ꯑꯗꯨꯁꯨ ꯀꯩꯅꯣ ꯇꯧꯋ ꯌꯥꯅꯥꯏ ꯍꯥꯏꯕ
ꯎꯝ
ꯁꯟꯗꯤ ꯌꯥꯝꯅ ꯄꯥꯝꯕ ꯑꯣꯏꯗꯦꯗ ꯑꯗꯨꯝ ꯃꯔꯛ ꯃꯔꯅꯥꯛꯇ ꯆꯥꯕꯗꯨꯅ ꯑꯗꯨꯝ ꯍꯥꯎꯋꯦꯕ ꯑꯣꯛꯇꯤ ꯑꯗꯨꯝ ꯆꯥꯔꯤꯈꯩ ꯑꯗꯨꯝ ꯍꯥꯎꯋꯦꯀꯣ
ꯍꯣꯏ
ꯀꯩꯒꯤꯅꯣ ꯈꯪꯗꯦ ꯍꯥꯎꯗꯦ ꯍꯥꯏꯕ ꯂꯩꯇꯦ ꯑꯣꯛꯇꯤ ꯑꯗꯨꯝ ꯍꯥꯎꯔ ꯂꯩ ꯍꯥꯏꯕ
ꯑꯣꯛ ꯑꯌꯥꯏꯕꯗꯣ ꯄꯥꯟꯒ ꯊꯣꯡ ꯆꯥꯅꯤꯡꯉꯦ ꯃꯅꯝ ꯅꯨꯡꯁꯤꯕ ꯑꯃ ꯑꯃ ꯂꯩꯗꯥꯏ ꯇꯤꯡꯈꯪ
ꯑꯥ ꯑꯥ
ꯃꯄꯥꯟ ꯑ ꯑꯗꯨꯗꯨꯒ ꯍꯥꯞꯄꯗꯤ
ꯈꯔ ꯈꯔ ꯃꯅꯝ ꯈꯔ ꯆꯦꯜꯂꯤ ꯆꯦꯜꯂꯤ ꯇꯧꯕꯗꯣ ꯈꯪꯕ꯭ꯔꯥ ꯄꯥꯟꯗ ꯊꯃꯗꯤ ꯍꯥꯎꯕꯅꯦ ꯁꯥ ꯁꯥꯒꯤ ꯃꯅꯝ ꯀꯩꯅꯣ ꯈꯔ ꯄꯨꯝꯁꯨ ꯄꯨꯝꯗꯅꯕ ꯑꯗꯨꯝ ꯈꯔ ꯂꯩꯗꯅ ꯑꯗꯨꯗꯣ ꯄꯥꯟꯒ ꯊꯣꯡꯕꯗ ꯍꯥꯎꯕꯅꯤ ꯆꯥꯅꯤꯡꯉꯦ
ꯑꯗꯨꯒ ꯑꯩꯈꯣꯏ ꯄꯥꯟꯗ ꯍꯥꯞꯄ ꯃꯅꯥ ꯑꯃ ꯂꯩꯕꯗꯣ ꯖꯤꯡ ꯖꯤꯡ ꯇꯧꯕꯗ ꯃꯅꯥ ꯀꯩꯕꯥ ꯀꯔꯤꯕ ꯑꯩꯈꯣꯏ ꯔꯣꯡꯃꯩꯂꯣꯟꯗ ꯀꯔꯤꯅꯦꯕ
ꯒꯟꯅ ꯍꯧꯕꯗꯨꯔꯣ
ꯑ ꯀꯔꯤꯑꯕ ꯀꯥꯎꯈ꯭ꯔꯦꯅꯤ
ꯀꯔꯤꯅꯣ
ꯃꯅꯥꯗꯣ ꯈꯔ ꯁꯥꯡꯂꯞ ꯇꯧꯕꯅꯦ ꯇꯧꯔꯒ
ꯇꯤꯡꯈꯪ ꯐ ꯇꯤꯡꯈꯪ ꯌꯥꯎꯗ꯭ꯔꯣ
ꯇꯤꯡꯈꯪ ꯌꯥꯎꯕꯗꯣ ꯍꯣꯏ ꯑꯗꯨꯗꯣ ꯍꯥꯎꯋꯦꯕ ꯄꯥꯟꯗ ꯍꯥꯞꯄꯗꯣ
ꯍꯣꯏ ꯍꯥꯎꯋꯦ ꯑꯗꯨ ꯆꯥꯅꯤꯡꯉꯦ
ꯃꯤ ꯈꯔꯗꯤ ꯍꯥꯏꯅꯗꯕ ꯂꯩꯌꯦ ꯑꯗꯨ
ꯍꯩꯅꯗꯕ ꯂꯩꯌꯦ ꯃꯥ ꯃꯅꯝ ꯅꯝꯃꯦꯅ
ꯎꯝ
ꯑꯩꯗꯤ ꯑꯗꯨꯝ ꯍꯥꯎꯋꯦ
ꯍꯥꯎꯋꯦ ꯍꯣꯏ
ꯇꯤꯡꯈꯪ ꯌꯥꯝꯕꯗꯨꯅ ꯍꯥꯎꯋꯦ ꯍꯥꯏꯌꯦ ꯇꯤꯡꯈꯪ ꯄꯥꯛꯅ ꯌꯥꯎꯗꯕ ꯃꯅꯥ ꯈꯔ ꯑꯆꯧꯕ ꯂꯩꯗꯅꯀꯣ ꯑꯗꯨꯗꯤ ꯍꯥꯎꯗꯦ
ꯑꯗꯨ ꯃꯅꯝꯗꯣ ꯈꯔ ꯋꯥꯠꯄ ꯑꯗꯨꯃꯥꯏꯅ ꯇꯧꯗꯅ ꯃꯨꯊ꯭ꯔꯨꯕꯤꯗꯨꯁꯨ ꯑꯗꯨꯃꯥꯏꯅ ꯇꯧꯋꯤꯗꯅ
ꯑꯥ
ꯇꯤꯡꯈꯪ ꯌꯥꯝꯕꯗꯨꯅ ꯍꯥꯎꯋꯦ ꯌꯥꯝꯗꯕꯗꯨꯅ ꯃꯅꯝꯗ ꯂꯩꯇꯦꯕ
ꯎꯝ ꯃꯨꯛꯊ꯭ꯔꯨꯕꯤ ꯃꯅꯥꯗꯤ ꯈ꯭ꯋꯥꯏꯗꯒꯤ ꯄꯛꯅꯕꯁꯦ ꯀꯩꯅꯣ ꯊꯔꯣꯏ ꯊꯣꯡꯕꯗꯒ ꯁꯎꯟ ꯃꯦꯠꯄꯗꯒ ꯑꯗꯨꯗ ꯍꯥꯞꯄ ꯍꯥꯎꯋꯦ
ꯑꯗꯨ ꯍꯥꯎꯕꯅꯤꯗ
ꯅꯣꯏꯗꯤ ꯆꯥꯕ ꯌꯥꯏꯌꯦ ꯑꯩꯈꯣꯏꯗꯤ ꯑꯩ ꯌꯨꯝꯗꯒꯤ ꯁꯛꯎꯟ ꯄꯨꯔꯛꯑꯦꯕꯀꯣ
ꯎꯝ
ꯎꯝ ꯑ ꯖꯒꯥ ꯑꯃꯗ ꯑꯍꯥꯡꯕ ꯖꯒꯥ ꯑꯃꯗ ꯊꯑꯣꯏꯒꯤ ꯃꯩꯗ ꯂꯧꯔꯒ ꯆꯥꯔꯤꯕꯅꯤꯅꯦ ꯃꯤ ꯅꯝꯃꯣꯏꯗꯕ ꯑꯗꯨꯁꯨ ꯍꯩꯅꯗꯕ ꯃꯤꯗꯤ ꯃꯅꯝꯗꯣ ꯅꯝꯊꯤ ꯍꯥꯏꯕ
ꯎꯝ
ꯊꯑꯣꯏꯒꯤ ꯃꯐꯝ ꯑꯃꯗ ꯈꯔ ꯂꯥꯞꯅ ꯆꯠꯊꯣꯛꯑꯒ ꯔꯧꯔ ꯆꯥꯔꯤꯅꯦꯗ
ꯎꯝ
ꯍꯥꯎꯋꯦ ꯍꯥꯏꯌꯦ ꯃꯣꯏ ꯑꯩ ꯂꯩꯃꯤꯟꯅꯕꯈꯩꯁꯨ ꯃꯣꯏꯗꯤ ꯀꯪꯍꯜꯂꯒ ꯆꯥꯕ ꯅꯤꯌꯣꯝꯗꯣ ꯈꯪꯗꯦ ꯍꯥꯏꯕ
ꯑ ꯆꯥꯗꯕꯅꯤꯅꯀꯣ ꯃꯣꯏꯗꯤ ꯍꯣꯏ ꯃꯩꯇꯩꯁꯤꯡꯁꯦ ꯍꯧꯖꯤꯛꯇꯤ ꯂꯣꯏ ꯆꯥꯔꯕꯅꯤꯗ ꯑꯣꯛ ꯑꯣꯛꯀꯥꯛꯄꯣ ꯃꯣꯏꯅ ꯍꯦꯟꯅ
ꯎꯝ ꯍꯥꯎꯋꯦ
ꯊꯥꯏꯅꯗꯤ ꯑꯣꯛꯀ ꯆꯥꯗꯕꯗꯣ ꯍꯧꯖꯤꯛꯇꯤ ꯃꯣꯏꯅ ꯍꯦꯟꯅ ꯆꯥꯔꯕꯅꯤ
ꯎꯝ ꯆꯥꯗꯕ ꯂꯩꯇ꯭ꯔꯦ ꯍꯧꯖꯤꯛꯇꯤ
ꯎꯝ
ꯅꯪ ꯉꯥꯄ꯭ꯔꯨꯝꯗꯤ ꯆꯥꯕ꯭ꯔꯣ
ꯉꯥꯄ꯭ꯔꯨꯝ ꯆꯥꯏ ꯑꯩꯗꯤ
ꯍꯥꯎꯋꯤꯀꯣ
ꯍꯥꯎꯋꯦ ꯆꯥꯅꯤꯡꯉꯦ ꯑꯗꯨ ꯄꯥꯏꯕꯗꯤ ꯄꯥꯏꯔꯒ ꯁꯦꯝꯃ ꯈ꯭ꯋꯥꯏ ꯍꯩꯇꯦ ꯑꯗꯨꯗꯤ ꯍꯩꯁꯨ ꯍꯩꯇꯦ ꯀꯤꯁꯨ ꯀꯤꯖꯩ
ꯎꯝ ꯀꯤ ꯀꯤꯕꯨꯗꯤ ꯀꯤꯗꯦ ꯑꯗꯨ ꯑꯩꯁꯨ ꯍꯩꯇꯦꯗ ꯁꯦꯝꯕꯕꯨꯗꯤ ꯑꯗꯨꯒ ꯑꯩ ꯅ ꯑꯩꯅ ꯅꯪ ꯑꯩꯅ ꯆꯥꯅꯤꯡꯗꯕꯁꯦ ꯍꯨꯏꯒ ꯍꯧꯗꯣꯡ ꯆꯥꯗꯦ ꯑꯩ ꯅꯪ ꯆꯥꯕ꯭ꯔꯥ
ꯑꯩ ꯍꯨꯏ ꯆꯥꯗꯦ
ꯑꯩ ꯍꯨꯏ ꯆꯥꯗꯦ ꯍꯧꯗꯣꯡ ꯆꯥꯗꯦ
ꯍꯧꯗꯣꯡꯗꯤ ꯍꯥꯎꯕꯅꯤ ꯆꯥꯏ ꯍꯥꯎꯋꯦ
ꯍꯣꯏ ꯃꯤ ꯍꯩꯅꯕꯗꯤ ꯆꯥꯏ ꯍꯥꯎꯋꯦꯌꯦ ꯑꯩꯗꯤ ꯆꯥꯔ ꯆꯥꯅꯤꯡꯗꯦꯕ ꯑꯁ ꯍꯨꯏꯒ ꯍꯥꯏꯔꯗꯤ ꯏꯁꯄꯤꯁꯦꯜ ꯑꯣꯏꯔꯦꯕ
ꯑꯣ ꯑꯣ
ꯍꯥꯏꯕꯗꯤ ꯄꯥꯛꯅ ꯀꯩꯅꯣ ꯇꯧꯗꯦꯗꯅ ꯑꯁ ꯑꯈꯣꯏ ꯏꯅꯦꯝꯕꯣꯛꯀ ꯎꯝ ꯏꯅꯦꯝꯕꯣꯛ ꯎꯀꯨꯕꯣꯛꯇꯤ ꯌꯥꯝ ꯆꯥꯅꯤꯡꯕꯅꯦ ꯍꯨꯏ ꯍꯧꯗꯣꯡꯁꯦ
ꯍꯨꯏꯗꯤ ꯊꯥꯏꯅ ꯌꯥꯝ ꯆꯥꯔꯝꯃꯦꯗ ꯑꯩꯅ ꯍꯨꯏ ꯑꯃ ꯂꯣꯏꯖꯩ ꯌꯥꯝꯅ ꯅꯨꯡꯁꯤꯕ ꯆꯥꯎꯁꯨ ꯆꯥꯎꯕ ꯑꯗꯣ ꯆꯥꯎꯕꯒꯤ ꯃꯤꯁꯤꯡꯅ ꯆꯠ ꯆꯥꯊꯣꯛꯑꯁꯤ ꯆꯥꯊꯣꯛꯑꯁꯦ ꯎꯕ ꯈꯨꯗꯤꯡ ꯑꯗꯨꯗꯣ ꯃꯤꯁꯨ ꯌꯥꯝ ꯅꯞꯄ ꯑꯗꯨꯒ ꯉꯥꯡꯉꯤ ꯈꯨꯗꯤꯡꯁꯨ ꯃꯥꯗꯣ ꯈꯪꯕ ꯑꯗꯨ ꯌꯥꯝ ꯅꯨꯡꯁꯤꯅ ꯂꯣꯏꯔꯝꯕ ꯑꯗꯨ ꯖꯣꯟꯗꯤꯁ ꯅꯥꯔꯒ ꯁꯤꯈ꯭ꯔꯕ ꯑꯩ ꯑꯗꯨꯗꯒꯤ ꯁꯨꯡꯆꯥ ꯆꯥꯗ꯭ꯔꯦ ꯀꯞꯄꯁꯤ ꯏꯅꯥꯎꯄꯤꯒ ꯏꯕꯥꯅꯤꯅ ꯀꯣꯜꯂꯒ ꯀꯞꯄꯁꯤ ꯀꯛꯄꯁꯦ ꯃꯥꯒꯤ ꯍꯤꯗꯥꯛ ꯑꯈꯣꯏꯕꯅ ꯐꯨꯝꯃꯦꯕꯀꯣ
ꯑꯥ
ꯐꯨꯝꯕꯗꯣ ꯍꯤꯗꯥꯛꯇꯨ ꯄꯨꯈꯠꯂꯛꯑꯣ ꯍꯤꯗꯥꯛꯇꯨꯁꯨ ꯍꯥꯞꯈ꯭ꯔꯁꯦ ꯍꯥꯏꯌꯦ ꯃꯥꯅ ꯑꯩꯅ ꯍꯤꯗꯥꯛ ꯗꯨ ꯌꯦꯡꯉꯒ ꯍꯤꯗꯥꯛꯇꯨ ꯀꯣꯜꯂꯒ ꯀꯞꯄꯁꯤ ꯀꯞ ꯀꯞꯄꯁꯦ ꯀꯞꯄꯁꯦ ꯑꯗꯨꯝ ꯅꯤꯡꯁꯤꯡꯉꯒ ꯀꯞꯄ
ꯎꯝ ꯑꯗꯨꯝ ꯂꯣꯏꯅꯔꯕꯅꯤ ꯅ ꯅꯨꯡꯗꯤ ꯅꯨꯡꯁꯤꯕ ꯃꯥꯜꯂꯦꯀꯣ ꯍꯨꯏꯁꯤꯡꯁꯦ ꯃꯄꯨꯁꯤꯡꯁꯦ ꯑꯁ ꯌꯥꯝ ꯀꯞꯄꯦꯕ ꯑꯩ ꯎꯕ ꯀꯥꯟꯗ ꯉꯁꯤ